ꯍꯜꯂꯣ
ꯍꯜꯂꯣ
ꯑꯣ ꯇꯥꯔꯦ ꯇꯥꯔꯦ ꯎꯝ ꯇꯥꯕ꯭ꯔꯣ
ꯑꯧ ꯇꯥꯔꯦ ꯀꯩꯗꯧꯔꯤꯒꯦ
ꯑꯨꯁ ꯇꯨꯝꯒꯦ ꯇꯧꯔꯒ ꯂꯩꯔꯦꯗ ꯅꯪꯗꯤ
ꯑꯩꯁꯨ ꯐꯃꯨꯡꯗ ꯍꯤꯞꯄꯤꯌꯦ꯫
ꯑꯁ ꯋꯥꯔꯦꯍꯦ ꯉꯁꯤꯗꯤ
ꯅꯪ ꯑꯦꯌꯔꯄꯤꯁ ꯍꯥꯞꯄ꯭ꯔꯣ
ꯍꯥꯞꯇꯦ ꯀꯩꯗꯧꯔꯒꯦ
ꯌꯥꯝ ꯂꯥꯞꯅꯒꯨꯝ ꯇꯥꯕ
ꯍꯥꯞꯇꯦꯗ
ꯆꯥꯛ ꯆꯥꯔꯕꯣ
ꯆꯥꯔꯦ ꯆꯥꯔꯦ ꯅꯪꯗꯤ
ꯎꯝ ꯆꯥꯔꯦ ꯑꯩꯁꯨ ꯀꯔꯤ ꯃꯊꯦꯜ ꯆꯥꯔꯒꯦ
ꯑꯩꯗꯤ ꯉꯥꯁꯤꯁꯦ ꯑꯣ ꯑꯣ ꯆꯝꯐꯨꯠꯀ ꯀꯥꯡꯉꯧꯒ ꯆꯥꯏ ꯅꯪꯗꯤ
ꯍꯋꯥꯏ ꯆꯥꯏꯗ
ꯑꯁ ꯑꯩꯗꯤ ꯍꯋꯥꯏꯗꯣ ꯌꯥꯝ ꯍꯥꯎꯇꯦꯅꯦ꯫
ꯍꯣꯏꯅꯦ ꯍꯋꯥꯏ ꯆꯥꯃꯟꯗꯅ ꯁꯥꯛꯁꯨ ꯐꯖ ꯊꯣꯛꯑꯦꯅꯦ꯫
ꯑꯗꯨꯗꯤ ꯐꯔꯦ ꯀꯩꯅꯣ ꯑꯩꯒꯤ ꯍꯋꯥꯏꯗꯣ ꯊꯣꯡꯕ ꯃꯨꯟ ꯌꯥꯝ ꯃꯨꯟꯕ ꯅꯨꯉꯥꯏꯇꯕꯗꯣ ꯑꯗꯣ ꯑꯣꯏꯌꯦꯕ ꯑꯗꯨꯒꯤ ꯍꯥꯎꯁꯨ ꯍꯥꯎꯇꯦ ꯑꯁ
ꯃꯔꯨꯗꯣ ꯆꯥꯎ ꯎꯝ ꯌꯥꯝ ꯆꯥꯎꯕꯒꯤ ꯈꯔ ꯆꯥꯎꯕ ꯑꯃ ꯂꯩꯌꯦꯗꯅ ꯑꯗꯨꯗꯣ ꯑꯣꯏꯔꯝꯒꯅꯤ ꯃꯨꯟ ꯑ ꯃꯨꯠ ꯍꯦꯛ ꯌꯥꯝ ꯊꯨꯅ ꯃꯨꯟꯕ ꯍꯋꯥꯏ ꯑꯣꯏꯗꯕꯒꯤꯅꯦ ꯗꯨꯗꯤ
ꯍꯣꯏ ꯃꯅꯝꯁꯨ ꯑꯃ ꯂꯩꯕꯒꯨꯝ ꯇꯧꯋꯦ ꯑꯗꯨ ꯍꯋꯥꯏꯗꯣ ꯑꯁ ꯑꯗꯤ ꯆꯥꯅꯤꯡꯗꯦ ꯑꯗꯨ ꯎꯄꯥꯏ ꯂꯩꯇꯦ ꯍꯨꯟꯗꯣꯛꯄꯁꯨ ꯌꯥꯗꯦ
ꯑꯗꯣ ꯅꯪꯗꯤ ꯉꯁꯤ ꯀꯥꯏ ꯀꯥꯏꯗ ꯆꯠꯀꯦ
ꯉꯁꯤꯁꯦ ꯉꯁꯤꯗꯤ ꯑꯩ ꯀꯔꯤꯁꯨ ꯆꯠꯇꯦ ꯌꯨꯝꯗ ꯑꯗꯨꯝ ꯂꯩꯌꯦꯗ
ꯑꯣ ꯎꯝ ꯑꯩ ꯊꯕꯛ ꯆꯠꯂꯦ
ꯑꯣ
ꯉꯁꯤ ꯀꯅꯥ ꯀꯅꯥ ꯀꯣꯜ ꯇꯧꯒꯦ
ꯌꯥꯝ ꯏꯃꯥꯟꯅꯕꯒ ꯏꯃꯥꯟꯅꯕꯤ ꯑꯃ ꯑꯅꯤꯒ ꯇꯧꯋꯦ
ꯑꯣ ꯑꯁ ꯃꯆꯥꯥꯏꯗꯨꯗꯤ ꯎꯝ ꯀꯣꯜ ꯇꯧꯔꯛꯀꯦ ꯇꯧꯕꯅꯦ ꯊꯕꯛ ꯌꯥꯝ ꯆꯤꯟꯕꯗꯨꯗꯟ ꯑꯃꯨꯛ ꯇꯧꯔꯛꯇ꯭ꯔꯕ
ꯌꯥꯏꯗ ꯀꯩꯁꯨ ꯀꯥꯏꯗꯦꯗ ꯍꯧꯖꯤꯛ ꯊꯣꯛꯂꯥꯎꯑꯣ ꯐꯪꯉꯤꯁꯤꯗꯤ ꯉꯁꯥꯏꯗꯣ ꯑꯩꯗꯣ ꯏꯃꯥꯟꯅꯕꯁꯤꯡꯗꯣ ꯀꯨꯏꯔꯦꯕ ꯑꯈꯣꯏ ꯐꯥꯎꯔꯕ ꯐꯥꯎꯅꯗꯕ ꯑꯗꯣ ꯑꯃꯥꯠ ꯑꯃꯗ ꯑꯃꯕꯨ ꯀꯣꯜ ꯇꯧꯔꯒ ꯀꯣ ꯑꯃꯁꯨ ꯎꯝ ꯀꯣꯜ ꯇꯧꯔꯛꯄ ꯑꯗꯨꯗꯒꯤꯗꯤ ꯑꯈꯣꯏꯗꯣ
ꯁꯤ ꯕꯣꯜ ꯌꯦꯡꯗꯣꯏꯔꯣ
ꯕꯣꯜꯁꯦ ꯉꯖꯤ ꯐꯠ ꯑꯣ ꯐ꯭ꯔꯥꯟꯁ ꯂꯩꯌꯦꯀꯣ ꯌꯦꯡꯁꯤꯔꯥ ꯈꯜꯂꯤꯌꯦ ꯐ꯭ꯔꯥꯟꯁꯅ ꯄꯨꯡ ꯀꯌꯥꯗꯔꯀꯣ
ꯎꯝ ꯐ꯭ꯔꯥꯟꯁꯀꯤꯗꯨꯗꯤ ꯄꯨꯡ ꯑꯅꯤ ꯃꯈꯥꯏꯅꯦ
ꯑꯣ ꯈꯪꯗꯦꯗ ꯑꯩ ꯍꯧꯔꯦꯟ ꯍꯧꯒꯠꯂꯒ ꯇꯨꯝꯅꯤꯡꯗ꯭ꯔꯗꯤ ꯌꯦꯡꯒꯅꯤ ꯇꯨꯝꯅꯤꯡꯉꯗꯤ ꯑꯗꯨꯝ ꯇꯨꯝꯒꯅꯤ
ꯄꯨꯡ ꯇꯔꯥ ꯃꯈꯥꯏꯗꯁꯨ ꯃꯦꯠꯁ ꯑꯃ ꯂꯩꯕꯅꯤ
ꯑꯁ ꯌꯦꯡꯉꯔꯣꯏꯒꯦꯗ ꯐ꯭ꯔꯥꯟꯁꯇꯤ ꯑꯩ ꯌꯥ ꯌꯦꯡꯗꯤ ꯌꯦꯡꯅꯤꯡꯉꯦ ꯑꯗꯣ ꯌꯥꯝ ꯀꯟꯅ ꯌꯦꯡꯅꯤꯡꯕꯗꯤ ꯅꯠꯇꯦ ꯅꯪꯗꯤ
ꯑꯩꯁꯨ ꯎꯝ ꯌꯦꯡꯁꯤꯔꯅ ꯇꯧꯕ ꯉꯁꯤ
ꯑꯣ ꯅꯪ ꯉꯁꯤꯒꯤ ꯑ ꯀꯩꯅꯣ ꯑꯌꯨꯛꯀꯤ ꯄꯨꯡ ꯑꯍꯨꯝ ꯃꯈꯥꯏꯒꯤꯗꯣ ꯌꯦꯡꯕ꯭ꯔꯣ
ꯌꯦꯡꯗ꯭ꯔꯦꯗ ꯍꯥꯏꯗꯤ ꯑꯥ ꯉꯔꯥꯡꯗꯣ ꯑꯗꯨ ꯉꯥꯏꯕꯗ ꯑꯁꯇꯨꯝꯅꯤꯡꯕꯁꯤꯗꯤ ꯄꯨꯡ ꯕꯔꯣ ꯍꯦꯜꯂꯛꯄꯒꯛ ꯇꯨꯝꯅꯤꯡꯕꯒꯤ ꯉꯥꯏꯕ ꯉꯝꯗꯅ ꯑꯃꯨꯛ ꯑꯗꯨꯝ ꯇꯨꯝꯃꯦ
ꯅꯪꯁꯨ ꯑꯩꯒ ꯆꯞ ꯃꯥꯟꯅꯌꯦꯅꯦ
ꯎꯝ ꯑꯗꯣ ꯑꯩꯅ ꯑꯃꯨꯛ ꯌꯦꯡꯕ ꯃꯤꯁꯤꯡꯗ ꯍꯥꯡꯕꯗꯞ ꯎꯝ ꯃꯦꯁꯤꯅ ꯉꯝꯃꯦ ꯍꯥꯏꯌꯦꯅꯦ
ꯍꯣꯏ ꯍꯣꯏ ꯑꯩꯁꯨꯅꯦ ꯉꯔꯥꯡꯗꯣ ꯏꯃꯥꯟꯅꯕꯤ ꯑꯃ ꯀꯣꯜ ꯇꯧꯔꯛꯄꯅꯦꯕ ꯅꯪ ꯉꯁꯤ ꯕꯣꯜ ꯌꯦꯡꯗꯣꯏꯔꯣ ꯍꯥꯏꯕ ꯑꯗꯨꯗ ꯑꯩꯅ ꯍꯣꯏ ꯌꯦꯡꯗꯣꯏꯅꯦ ꯍꯥꯏꯕꯒꯤ ꯑꯗꯨꯗꯤ ꯅꯪ ꯑꯩꯕꯨꯁꯨ ꯍꯧꯒꯠ ꯑ ꯍꯧꯗꯣꯛꯄꯤꯌꯨꯀꯣ ꯍꯥꯏꯕ ꯑꯩꯅ ꯍꯣꯏ ꯍꯣꯏ ꯍꯣꯏ ꯍꯥꯏꯔꯦ ꯑꯗꯨꯒ ꯄꯨꯡꯗꯤ ꯍꯦꯟꯗꯤ ꯍꯦꯜꯂꯦꯗ ꯑꯩꯅ ꯍꯧꯗꯣꯛꯄꯗꯣ ꯑꯗꯣ ꯃꯥꯕꯨ ꯍꯧꯗꯣꯛꯄꯤꯔꯒ ꯑꯩ ꯑꯃꯨꯛ ꯇꯨꯝꯕ ꯑꯃ ꯑꯩꯗꯤ ꯌꯦꯡꯍꯧꯗ꯭ꯔꯕ ꯑꯗꯣ ꯉꯁꯤꯒꯤ ꯑꯌꯨꯛꯀꯤ ꯕꯣꯜꯗꯣ ꯌꯥꯝ ꯐꯖꯩ ꯍꯥꯏꯌꯦꯅ ꯍꯥꯏꯌꯦ
ꯑꯗꯣ ꯉꯁꯤꯗꯤ ꯌꯦꯡꯃꯤꯟꯅꯔꯁꯤꯅꯦ
ꯈꯪꯗꯦ ꯍꯣꯔꯦꯟ ꯌꯦꯡꯁꯦ ꯍꯧꯒꯠꯂꯗꯤ ꯀꯣꯜ ꯇꯧꯔꯛꯎꯀꯣ ꯅꯪꯁꯨ
ꯍꯣꯏ ꯇꯧꯔꯛꯀꯦ ꯑꯗꯣ ꯅꯪ ꯑꯃꯨꯛ ꯐꯣꯟ ꯁꯥꯏꯂꯦꯟ ꯊꯝꯕ ꯈꯣꯠꯄꯗꯤ ꯇꯧꯕ꯭ꯔꯣ
ꯑꯁ ꯑꯩ ꯍꯟꯗꯛ ꯐꯣꯟ ꯁꯥꯏꯂꯦꯟ ꯊꯝꯗꯦꯗꯕꯨ ꯚꯥꯏꯕ꯭ꯔꯦꯁꯟ ꯊꯝꯕꯅꯦ
ꯑꯣ ꯑꯣ
ꯀꯩꯅꯣ ꯇꯧꯁꯦ ꯍꯥꯟꯅ ꯍꯧꯒꯠꯄ ꯃꯤꯁꯤꯡꯗꯣ ꯑꯗꯣ ꯀꯣꯜ ꯇꯧꯅꯔꯁꯦ
ꯍꯣꯏꯅꯦ ꯑꯗꯨꯁꯨ ꯌꯥꯏ ꯀꯩꯁꯨ ꯀꯥꯏꯗ ꯐꯣꯟꯗ ꯌꯦꯡꯕ꯭ꯔꯣ
ꯐꯣꯟꯗ ꯌꯦꯡꯕꯅꯤꯅ ꯑꯁ ꯑꯩꯈꯣꯏꯗꯤ ꯁꯤꯗ ꯀꯔꯤꯁꯨ ꯂꯩꯇꯕꯅꯤꯅ ꯅꯪꯁꯨ ꯐꯣꯟꯗ ꯌꯦꯡꯔꯝꯅꯤꯗ
ꯑꯩꯈꯣꯏꯗꯤ ꯐꯣꯟꯗ ꯌꯦꯡꯗꯦꯗ
ꯑꯦ ꯀꯔꯤꯗ ꯌꯦꯡꯕ꯭ꯔꯣ
ꯎꯝ ꯑꯩꯈꯣꯏ ꯍꯧꯖꯤꯛ ꯎꯝ ꯂꯩꯃꯤꯟꯅꯕ ꯃꯄꯨꯜꯗꯒꯤ ꯃꯣꯏꯒꯤ ꯇꯤꯚꯤꯗ ꯌꯦꯡꯕꯅꯦ
ꯑꯣ ꯑꯗꯨꯗꯤ ꯅꯣꯏꯗꯤ ꯃꯤ ꯌꯥꯝꯅ ꯄꯨꯜꯂꯒ ꯌꯦꯡꯉꯝꯒꯅꯤꯀꯣ
ꯎꯝ ꯃꯤ ꯏꯁ ꯌꯥꯝ ꯌꯥꯝꯃꯦꯗ
ꯍꯍ
ꯃꯥ ꯃꯥꯒꯤ ꯐꯦꯟꯅꯤ ꯍꯥꯏꯅ ꯁꯞꯄꯣꯔꯠ ꯇꯧꯅꯕ ꯃꯤ ꯃꯌꯥꯝ ꯂꯥꯛꯑꯦꯍꯦ
ꯍꯣꯏꯅꯦ ꯑꯁ ꯍꯟꯗꯛꯇꯤ ꯐꯨꯠ ꯕꯣꯜ ꯃꯇꯝꯅꯤꯅ ꯅꯨꯡꯉꯥꯏꯔꯦꯍꯦ ꯇꯨꯝꯃꯒ ꯂꯩꯕꯗꯨꯁꯨ ꯑꯃꯨꯛꯃꯨꯛꯁꯨ ꯈꯪꯒꯦ ꯇꯧꯋꯦ ꯒꯣꯜ ꯆꯥꯜꯂꯛꯄꯗ ꯃꯤ ꯃꯌꯥꯝꯅ ꯂꯥꯎꯔꯛꯄꯁꯤꯗꯤꯕ
ꯍꯣꯏꯅꯦ ꯃꯣꯏꯒꯤ ꯈꯨꯜꯂꯥꯎꯗꯣ ꯈꯪꯉꯤꯅꯦ ꯊꯦꯡꯉꯀꯥꯟꯁꯤꯗ ꯑꯗꯨꯒ ꯑꯌꯨꯛ ꯉꯟꯇꯥꯗꯁꯨ ꯂꯥꯎꯔꯛꯄꯁꯤꯗꯤ ꯏꯁ
ꯍꯝ ꯍꯝ
ꯑꯩꯈꯣꯏꯗꯤ ꯍꯥꯔꯠ ꯑꯦꯇꯦꯛ ꯇꯧꯒꯦ ꯇꯧꯋꯦ
ꯎꯝ ꯁ ꯀꯩꯅꯣ ꯎꯝ ꯀꯩꯅꯣ ꯇꯧꯔꯨꯅꯨꯀꯣ ꯋꯥꯗꯣ ꯑꯁꯤ ꯑꯩꯈꯣꯏꯅ ꯑꯁꯤ ꯉꯥꯡꯂꯤꯕ ꯋꯥ ꯅꯠꯇꯕ ꯇꯣꯛꯄꯗꯤ ꯍꯥꯏꯔꯛꯒꯅꯨꯀꯣ
ꯉꯁꯥꯏ ꯉꯁꯥꯏꯁꯨ ꯁꯣꯏꯗꯅꯀꯣ ꯑꯉꯥꯡ ꯑꯃ ꯑꯩꯒ ꯀꯣꯜ ꯇꯧꯕꯅꯦꯕ ꯑꯗꯨꯝ ꯍꯥꯏꯗꯣꯔꯛꯄ ꯑꯩꯅ ꯍꯥꯏꯕꯤꯔꯁꯨ ꯈꯪꯕ꯭ꯔꯥ ꯃꯥꯗꯣ ꯑꯍꯥꯟꯕ ꯑꯣꯏꯕꯒꯤꯀꯣ ꯍꯦꯛꯇ ꯀꯥꯎꯕ ꯃꯥꯜꯂꯦꯕ
ꯎꯝ
ꯑꯩꯁꯨꯅꯦ ꯍꯥꯟꯅꯀꯣ ꯀꯥꯅ ꯇ꯭ꯔꯥꯏꯞ ꯑꯩꯗꯤ ꯑꯗꯨꯒ ꯏꯃꯥꯟꯅꯕꯤꯗꯣ ꯃꯩꯇꯩ ꯑꯣꯏꯕꯅꯦꯕ ꯀꯣꯜ ꯇꯧꯕꯗ ꯏꯃꯥꯟꯅꯕꯤꯁꯤꯡꯒ ꯑꯩꯈꯣꯏ ꯂꯣꯟ ꯉꯥꯡꯅꯕ ꯑꯗꯨꯝ ꯉꯥꯡꯅꯔꯒ ꯂꯩꯕꯅꯤꯅꯅꯦ ꯁꯣꯏꯗ ꯁꯣꯏꯕꯒꯤ ꯑꯩꯁꯨ ꯑꯗꯨꯝ ꯉꯥꯡꯊꯣꯛꯈꯤꯕ ꯈꯪꯕ꯭ꯔꯥ ꯍꯥꯟꯅ ꯇꯧꯕꯗ ꯑꯗꯣ ꯍꯟꯗꯛꯇꯤ ꯈꯔ ꯇꯣꯏꯅ ꯇꯧꯕꯒꯤ ꯐꯈ꯭ꯔꯦ ꯅꯪꯗꯤ ꯄꯨꯡ ꯀꯌꯥꯗ ꯍꯜꯂꯛꯄ꯭ꯔꯣ ꯊꯕꯛ
ꯑꯩ ꯄꯨꯡ ꯇꯔꯨꯛ ꯇꯔꯨꯛ ꯇꯔꯦꯠ ꯃꯈꯥꯏ ꯑꯗꯥꯏꯗ ꯍꯜꯂꯛꯑꯦ
ꯎ
ꯑꯩꯅ ꯊꯕꯛ ꯍꯜꯂꯛꯄꯗ ꯑꯩꯈꯣꯏ ꯈꯨꯟꯒꯤ ꯃꯤ ꯂꯩꯔꯝꯃꯦꯅꯦ ꯃꯣꯏꯁꯨ ꯑꯥ ꯅꯣꯡ ꯐꯥꯗꯣꯛ ꯃꯣꯏꯁꯨ ꯀꯣꯏꯔꯛꯄ ꯍꯥꯏꯕꯗꯨꯅꯤ
ꯑꯣ ꯑꯣ ꯑꯣ
ꯑꯩꯅ ꯉꯔꯥꯡꯗ ꯉꯔꯥꯡꯗꯣ ꯀꯣꯜ ꯁꯥꯟꯅꯕꯗ ꯀꯣꯏꯔꯛꯑꯣꯅ ꯍꯥꯏꯈꯤꯕꯅꯦꯕ
ꯑꯣ ꯑꯣ
ꯑꯗꯨ ꯀꯣꯏ ꯑꯗꯨꯒꯤ ꯀꯣꯏꯔꯛꯄꯅꯤꯅ
ꯑꯣ ꯑꯣ ꯑꯗꯣ ꯅꯪꯒꯤ ꯊꯕꯛꯇꯣ ꯍꯟꯗꯛꯇꯤ ꯁꯨꯗꯤ ꯉꯟꯗꯦꯀꯣ ꯊꯥꯏꯅꯒ ꯃꯅꯗ꯭ꯔꯦꯅꯦ
ꯎꯝ
ꯑ
ꯊꯥꯏꯅ ꯈꯤꯇꯪ ꯌꯥꯝꯅꯗꯤ ꯈꯦꯠꯅꯔꯦ
ꯑꯣ ꯍꯌꯦꯡꯁꯨ ꯆꯠꯇꯣꯏꯅꯤ ꯅꯠꯇ꯭ꯔꯥ
ꯍꯌꯦꯡꯗꯤ ꯁꯨꯇꯤꯅꯦꯗ
ꯑꯣ ꯅꯪ ꯁꯟꯗꯦꯗ ꯁꯨꯇꯤ ꯐꯪꯕ꯭ꯔꯣ ꯌꯥꯝ ꯐꯔꯤꯅꯦ ꯑꯗꯨꯗꯤ
ꯎꯝ ꯑꯩꯈꯣꯏ ꯗꯨꯀꯥꯟ ꯃꯄꯨꯗꯣ ꯎꯝ ꯑꯍꯥꯟ ꯑꯣꯏꯕꯒꯤ ꯁꯟꯗꯦꯗ ꯍꯥꯡꯉꯗꯤ ꯌꯥꯝ ꯄꯣꯠꯇꯤ ꯌꯥꯝ ꯁꯤꯠꯀꯅꯤꯌꯦ ꯑꯗꯣ ꯁꯟꯗꯦꯗ ꯍꯥꯡꯉꯔꯣꯏ ꯃꯤ ꯃꯥ ꯇꯧꯍꯩꯗꯦꯅ ꯍꯥꯏꯌꯦꯕ
ꯑꯣ ꯑꯣ ꯅꯣꯏꯗꯤ ꯁꯟꯗꯦꯗ ꯍꯥꯡꯗꯕ ꯃꯤ ꯑꯇꯩꯗꯤ ꯁꯟꯗꯦꯁꯤꯗ ꯌꯥꯝ ꯌꯥꯝ ꯁꯦꯟ ꯇꯥꯟꯅꯕ ꯍꯣꯏ ꯑꯗꯨꯗꯁꯨ ꯐꯩꯗꯀꯣ ꯅꯣꯏꯁꯨ ꯈꯔ ꯄꯣꯊꯥꯕ ꯐꯪꯉꯤꯗꯅ
ꯎꯝ ꯑꯁ ꯑꯗꯨꯝ ꯄꯣꯊꯥꯕ ꯐꯪꯗꯕꯤꯗ ꯑꯗꯨꯝ ꯇ ꯎꯝ ꯍꯣꯜ ꯋꯤꯛꯁꯦ ꯑꯗꯨꯝ ꯁꯨꯔꯗꯤ ꯑꯩꯈꯣꯏꯁꯨ ꯍꯛꯆꯥꯡꯁꯦ ꯅꯥꯔꯛꯑꯦꯕ ꯑꯌꯨꯛꯇꯁꯨ ꯍꯧꯒꯠꯄ ꯉꯝꯗꯕ ꯃꯇꯥꯡ ꯌꯥꯎꯔꯛꯑꯦ
ꯎꯝ ꯑꯁ ꯀꯔꯤꯒꯤꯔ ꯈꯪꯗꯦꯍꯦ ꯑꯩꯗꯤ ꯉꯁꯤ ꯉꯟꯇꯥ ꯇꯨꯝꯅꯤꯡꯉꯤꯍꯦ ꯑꯩ ꯑꯩꯗꯤ ꯉꯁꯤ ꯏꯃꯥꯟꯅꯕꯁꯤꯡꯁꯨ ꯀꯣꯜ ꯇꯧꯔꯛꯇꯦ ꯑꯩꯈꯣꯏ ꯅꯪ ꯈꯛꯇꯅꯦ ꯉꯁꯤꯗꯤ
ꯎꯝ ꯎꯝ ꯑꯩꯁꯨ ꯉꯁꯥꯏ ꯏꯃꯥꯟꯅꯕꯤꯗꯤ ꯎꯝ ꯀꯣꯜ ꯇꯧꯋꯦ ꯇꯧꯕꯅꯦ ꯑꯗꯣ ꯄꯥꯏꯈꯠꯂꯒ ꯑꯃꯨꯛ ꯊꯝꯈ꯭ꯔꯦ
ꯑꯣ ꯑꯗꯣ ꯉꯁꯤ ꯌꯥꯝ ꯁꯥꯏꯌꯦ ꯅꯪ ꯁꯥꯗꯕ꯭ꯔꯥ
ꯉꯁꯥꯏ ꯑꯌꯨꯛꯇꯤ ꯌꯥꯝ ꯁꯥꯔꯝꯕꯅꯦ ꯑꯗꯣ ꯍꯧꯖꯤꯛ ꯎꯝ ꯉꯁꯥꯏꯗꯣ ꯑꯃꯨꯛ ꯅꯣꯡ ꯇꯥꯕꯒꯤ ꯈꯔ ꯏꯪꯉꯦ
ꯉꯁꯤꯗꯣ ꯑꯩ ꯐꯤ ꯁꯨꯔꯒ ꯐꯧꯕꯅꯦꯕ ꯉꯁꯤꯒꯤꯖ‌ꯦ ꯄꯨꯔꯥ ꯕꯦꯔꯥꯅꯦ ꯅꯣꯡ ꯑꯃꯨꯛ ꯍꯥꯡꯉꯦ ꯑꯃꯨꯛ ꯆꯨꯔꯛꯑꯦ ꯑꯗꯨꯝ ꯇꯧꯕꯗ ꯆꯠꯊꯣꯛ ꯇꯠꯁꯤꯟ ꯇꯧꯕꯗ ꯋꯥꯏꯅꯦ ꯑꯩꯗꯤ ꯐꯤ ꯑꯃꯨꯛ ꯂꯧꯁꯤꯜꯂꯦ ꯑꯃꯨꯛ ꯄꯨꯊꯣꯛ ꯄ‌ꯣꯛꯑꯦ ꯑꯃꯨꯛ ꯂꯧꯁꯜꯂꯦ ꯑꯃꯨꯛ ꯄꯨꯊꯣꯛ ꯇꯧꯔꯒ ꯂꯩꯕꯅꯤ ꯉꯁꯤꯒꯤ ꯊꯕꯛꯇꯤ ꯑꯩꯗꯤ
ꯃꯥꯡꯒꯣꯟꯗꯒ ꯐꯧꯅꯕ ꯂꯩꯇ꯭ꯔꯣ
ꯂꯩꯌꯦ ꯑꯗꯣ ꯃꯆꯥꯅꯦꯕ ꯑꯗꯨꯒꯤ ꯐꯧꯕꯗꯣ ꯁꯨꯗꯕ ꯂꯣꯏꯅ
ꯑꯣꯑꯣ ꯐꯤꯕꯨ ꯀꯌꯥꯝ ꯌꯥꯝꯃꯒꯦꯅꯦ
ꯌꯥꯝꯗꯦꯗ ꯑꯩꯈꯣꯏꯗꯤ ꯎꯝ ꯎꯝ ꯍꯥꯏꯗꯤ ꯑ ꯃꯪꯒꯣꯜꯒꯨꯝꯕꯗꯣ ꯄꯤꯛꯑꯦꯕꯀꯣ ꯕꯔꯟꯗ ꯈꯤꯇꯪ ꯆꯠꯅꯕ ꯂꯩꯕꯅꯦꯕ ꯑꯗꯨꯗ ꯃꯇꯦꯛ ꯈꯤ ꯇꯪ ꯐꯧꯅꯕ ꯊꯝꯕꯅꯤꯗ ꯑꯩꯅ ꯅꯣꯏ ꯑꯗꯨꯗꯤ ꯐꯧꯐꯝ ꯌꯥꯝ ꯁꯥꯡꯅ ꯂꯩꯗꯅꯀꯣ
ꯌꯥꯝ ꯂꯩꯌꯦ ꯑꯗꯣ ꯑꯁ ꯏꯆꯦ ꯑꯃꯨ ꯃꯣꯏꯁꯨ ꯑꯗꯨꯝ ꯐꯤꯗꯣ ꯁꯨ ꯃꯌꯥꯝ ꯃꯌꯥꯝ ꯁꯨꯕꯅꯤꯅ ꯐꯧꯕ ꯆꯟꯗꯦꯕ
ꯍꯣꯏ ꯃꯣꯏꯗꯤ ꯁꯨꯗꯅ ꯁꯨꯕꯗ ꯌꯥꯝ ꯌꯥꯝ ꯁꯨꯔꯝꯒꯅꯤꯀꯣ
ꯎꯝ ꯑꯁ ꯂ‌ꯣꯏꯔꯕꯅꯦ
ꯎꯝ
ꯃꯣꯏꯒꯤ ꯐꯤ ꯈꯨꯁꯨꯁꯤꯗꯤ ꯏꯁ ꯅꯣꯡꯃꯗ ꯃꯌꯥꯝ ꯃꯌꯥꯝ ꯁꯨꯕꯅꯤꯅ ꯈꯪꯗꯦ ꯀꯃꯥꯏ ꯀꯃꯥꯏ ꯂꯩ ꯁꯦꯠꯂꯤꯅꯣ ꯐꯤꯔꯣ ꯑꯗꯨꯛ ꯃꯌꯥꯝꯗꯨꯕꯣ
ꯑꯗꯨꯗꯤ ꯅꯪꯗꯤ ꯍꯌꯦꯡꯁꯤ ꯁꯨꯇꯤꯅꯤꯅ ꯁꯨꯇꯤꯅꯤꯅ ꯐꯖꯅ ꯇꯨꯝꯕ ꯌꯥꯔꯤꯅꯦ
ꯍꯝ ꯑꯩꯕꯨ
ꯑꯩ ꯕ‌ꯣꯜ ꯌꯦꯡꯒꯦ ꯇꯧꯕꯅꯦ ꯑꯗꯣ ꯕꯣꯜ ꯌꯦꯡꯉꯁꯨ ꯇꯨꯝꯕ ꯃꯇꯝꯗꯤ ꯐꯪꯒꯅꯤꯗꯅ ꯍꯌꯦꯡ
ꯎꯝ
ꯑꯌꯨꯛꯇꯗꯤ ꯆꯠꯂꯣꯏꯗꯕꯅꯤꯅ
ꯍꯣꯏ ꯑꯌꯨꯛꯇ ꯇꯨꯝꯃꯒꯦꯅ ꯍꯥ
ꯅꯣꯏꯗꯤ ꯇꯨꯝꯅꯈ꯭ꯔꯥꯕꯣ
ꯑ
ꯇꯥ ꯅꯣꯏ ꯃꯤꯁꯤꯡꯗꯤ ꯇꯨꯝꯅꯈ꯭ꯔꯕꯣ
ꯇꯨꯝꯗ꯭ꯔꯤꯌꯦ
ꯑꯣ ꯀꯅꯥ ꯃꯈꯣꯟ ꯑꯝꯇ ꯇꯥꯗꯕ ꯑꯗꯨꯒꯤꯅꯤꯗ
ꯎꯝ ꯏꯅꯥꯎꯅꯨꯄꯥ ꯑꯃꯗꯤ ꯎꯝ ꯃꯈꯥꯗ ꯇꯤ ꯕꯤ ꯌꯦꯡꯉꯒ ꯂꯩꯌꯦ ꯏꯅꯦ ꯏꯅꯦꯁꯨ ꯃꯥꯒꯤ ꯐꯣꯟ ꯃꯦꯠꯂꯒ ꯂꯩ
ꯐꯣꯟ ꯂꯩꯇꯕ ꯁꯤꯅ ꯃꯈꯥꯗ ꯇꯤꯚꯤ ꯑꯣꯏꯅ ꯌꯦꯡꯕ ꯆꯠꯈ꯭ꯔꯕ
ꯎꯝ ꯐꯣꯟ ꯀꯟꯅ ꯅꯤꯔꯝꯕꯅꯦ
ꯑꯣ ꯍꯟꯗꯛꯇꯤ ꯁꯤ ꯉꯥꯛꯇꯪꯅꯤꯅꯦ
ꯁꯥꯟꯅꯒꯗꯕ ꯂꯩꯅꯦ ꯍꯥꯏꯕꯒꯤ
ꯑꯣ ꯐꯔꯦ ꯐꯔꯦ ꯍꯟꯗꯛꯇꯤ ꯐꯣꯟ ꯉꯥꯛꯇꯪꯅꯦ ꯑꯉꯥꯡꯁꯤꯡꯁꯨ ꯆꯍꯤ ꯑꯍꯨꯝꯕꯨꯝ ꯊꫭꯛꯑꯗꯤ ꯐꯣꯟ ꯐꯣꯟ ꯐꯣꯟ ꯐꯣꯟ ꯂꯣꯏꯔꯦꯗ
ꯂꯣꯏꯔꯦ ꯂꯣꯏꯔꯦ ꯂꯣꯏ ꯐꯣꯟ ꯄꯥꯏꯒꯅꯨ ꯍꯥꯏꯕꯁꯨ ꯌꯥꯗꯦ
ꯌꯥꯔꯔꯣꯏꯌꯦ ꯀꯃꯥꯏ ꯌꯥꯗꯣꯏꯅꯣ ꯑꯉꯥꯡ ꯆꯁꯤ ꯑꯍꯨꯝꯕꯨ ꯐꯥ ꯐꯣꯟ ꯄꯥꯏꯈ꯭ꯔꯥꯗꯤ ꯑꯃꯨꯛ ꯄꯤꯔꯛꯑꯣ ꯌꯥꯗ꯭ꯔꯤꯗꯨꯅꯤꯅꯦ
ꯎꯝ ꯃꯥ ꯅꯤꯗ꯭ꯔꯤ ꯐꯥꯎꯅꯦ ꯃꯥꯅ ꯄꯥꯏꯔꯤ ꯄꯨꯡ ꯕꯥꯔꯣ ꯑꯃꯥ ꯑꯅꯤ ꯐꯥꯎ ꯑꯗꯨꯝ ꯄꯥꯏꯕꯅꯦꯕ ꯑꯗꯨꯅ ꯑꯩ ꯑꯩꯁꯨ ꯁꯥꯎꯅꯤꯡ ꯃꯃꯟꯗꯅ ꯌꯥꯝ ꯊꯤ ꯊꯤꯅ ꯆꯩꯕ ꯑꯗꯨꯁꯨ ꯆꯪꯗꯦ
ꯃꯇꯝ ꯆꯥꯅ ꯄꯥꯏꯍꯜꯂꯣ ꯈꯔꯥ ꯑꯗꯨꯗꯤ ꯍꯦꯟꯃꯟꯈ꯭ꯔꯦꯍꯦ ꯕꯔꯣ ꯄꯨꯡ ꯑꯃꯥ ꯐꯥꯎꯗꯤ ꯍꯦꯟꯃꯟꯈ꯭ꯔꯦꯍꯦ